ꯅꯨꯡꯁꯥꯁꯦ ꯀꯃꯥꯏꯅ ꯇꯧꯔꯤꯒꯦ ꯁꯥꯕꯁꯤꯗ ꯅꯪꯕꯨ ꯏꯃꯨꯡ ꯃꯅꯨꯡꯗ ꯂꯩꯕ ꯅꯨꯡꯉꯥꯏꯕꯣ ꯍꯥꯏꯐꯦꯠ ꯃꯄꯥꯟꯗ ꯊꯣꯛꯑꯒ ꯀꯩꯅꯣꯃ ꯇꯧꯔꯨꯕꯅ ꯐꯠꯇ꯭ꯔꯣ
ꯑꯩ ꯅꯨꯡꯁꯥ ꯈꯔ ꯁꯨꯝ ꯅꯦꯝꯊꯔꯑꯦ ꯇꯧꯔꯤꯁꯦ ꯑꯗꯨ ꯑꯣꯏꯏꯁꯨ ꯑꯗꯨꯝ ꯀꯥꯂꯦꯟꯅ ꯁꯥꯔꯤ ꯁꯥꯔꯤ ꯇꯧꯕꯅꯤꯅ ꯃꯄꯥꯟꯗ ꯐꯝꯃꯒ ꯂꯩ ꯊꯣꯛꯎꯁꯤꯁꯨ ꯌꯥꯏ ꯅꯨꯪꯁꯥ ꯈꯨꯠꯁꯥꯗꯤ ꯅꯣꯡ ꯉꯥꯏꯍꯥꯛ ꯆꯨꯈꯤꯕꯒꯤ ꯊꯤꯠꯂꯤ ꯊꯤꯠꯂꯤ ꯃꯣꯠꯂꯤ ꯃꯣꯠꯂꯤ ꯆꯠꯄꯕꯨ ꯅꯨꯡꯕꯨ ꯅꯨꯡꯉꯥꯏꯒꯗ꯭ꯔꯣ ꯂꯝꯕꯤꯗ ꯂꯩꯈꯣꯝ ꯊꯣꯛꯑꯝꯒꯅꯤꯅꯦ
ꯍꯣꯏ ꯁꯥꯁꯦ ꯁꯥꯕꯖꯦ ꯅꯣꯡ ꯑꯃꯨꯛ ꯆꯨ ꯁꯥ ꯑꯃꯨꯛ ꯁꯥ ꯇꯧꯕꯅꯤꯅ ꯂꯝꯕꯤꯗ ꯆꯠꯄ ꯈꯣꯠꯄꯗ ꯎ꯭ꯐꯨꯟ ꯑꯃꯨꯛ ꯊꯣꯛ ꯂꯩꯈꯣꯝ ꯑꯃꯨꯛ ꯊꯣꯛ ꯅꯨꯡꯗꯤ ꯅꯨꯡꯉꯥꯏꯔꯣꯏꯗꯣꯏꯅꯤ ꯑꯗꯣ ꯑꯩꯅ ꯁꯨꯝ ꯈꯟꯕꯗ ꯅꯨꯡꯁꯥꯖꯦ ꯑꯗꯨꯝ ꯉꯥꯏꯍꯥꯛꯇꯤ ꯁꯥꯈꯤꯗꯧ ꯃꯥꯜꯂꯤ ꯂꯩꯈꯣꯝ ꯊꯣꯛꯄꯗꯣ ꯉꯁꯥꯏ ꯆꯨꯈꯤꯕꯁꯨ ꯀꯨꯏꯔꯕꯅꯤꯅ ꯀꯪꯉꯝꯕꯁꯨ ꯌꯥꯏ ꯍꯧꯖꯤꯛ ꯉꯥꯏꯍꯥꯛ ꯆꯠꯂꯒ ꯍꯥꯏꯐꯦꯠ ꯌꯦꯡꯉꯨꯕ ꯗꯤ ꯌꯥꯕꯥꯖꯠꯅꯤ ꯑꯩꯈꯣꯏꯗꯣ ꯁꯥꯕꯅꯤꯅ ꯇꯧꯐꯝ ꯈꯪ ꯇꯔꯥꯕꯨꯖꯥ ꯈꯔ ꯂꯩꯔꯒ ꯈꯥꯏꯔꯒ ꯆꯥꯔꯕ ꯍꯥꯏꯕꯅꯤ ꯈꯔ ꯏꯪꯕ ꯈꯔ ꯏꯪꯅꯕ ꯏꯁꯥꯁꯦ ꯅꯠꯇ꯭ꯔꯕꯗꯤ ꯁꯥ ꯁꯤꯗ ꯒ꯭ꯌꯥꯟ ꯇꯥꯗ꯭ꯔꯦ ꯀꯣꯛꯀ ꯉꯥꯎꯔꯦ ꯑꯉꯥꯡꯗꯨ ꯈꯔ ꯂꯥꯡꯕꯅꯦ ꯀꯃꯥꯏꯅ ꯇꯧꯁꯦ ꯍꯥꯏꯕꯅꯣ
ꯈꯥ ꯃꯅꯨꯡꯗ ꯍꯨꯃꯥꯏꯒ ꯂꯩ ꯇꯥꯕꯔꯣ ꯍꯨꯃꯥꯏ ꯑꯍꯤꯡ ꯑꯃ ꯌꯥꯅꯤ ꯅꯠꯇ꯭ꯔꯒ ꯀꯨꯟꯒꯨꯝꯕꯒ ꯂꯩꯕ꯭ꯔꯥ ꯏꯁꯤꯡꯒꯨꯝꯕꯒ ꯊꯛꯑꯒ ꯈꯔ ꯏꯪꯍꯜꯂꯗꯔ꯭ ꯅꯨꯃꯤꯗꯥꯡ ꯇꯥꯗꯨꯕꯨꯁꯨ ꯋꯥꯠꯂꯦ ꯑꯗꯨꯝ ꯁꯨꯃꯥꯏꯅ ꯁꯥꯔꯒ ꯀꯌꯥꯝꯃ ꯀꯨꯏ ꯂꯩꯒꯤꯗꯧꯅꯣ ꯈꯪꯗꯦ ꯀꯥꯂꯦꯟ ꯊꯥꯁꯦ ꯃꯃꯥꯡ ꯍꯦꯟꯕꯅꯤꯅ ꯍꯟꯗꯛꯀꯤ ꯅꯨꯡꯁꯥꯁꯦ ꯌꯥꯝ ꯁꯥꯔꯦ ꯆꯤꯡꯗꯁꯨ ꯆꯤꯡꯒꯤ ꯑ ꯃꯣꯏꯅ ꯎ ꯋꯥ ꯂꯣꯏꯅ ꯀꯣꯛꯊꯣꯛꯑꯕꯅꯤꯅ ꯋꯦꯗꯔꯁꯤ ꯈꯤꯇꯪ ꯀꯩꯅꯣꯝ ꯇꯧꯋꯤ
ꯑꯗꯣ ꯍꯧꯖꯤꯛ ꯑꯈꯣꯏꯅ ꯁꯥꯔꯤꯅꯦꯅ ꯇꯧꯔꯤꯁꯦ ꯈꯪꯗꯦ ꯒ꯭ꯌꯥꯟ ꯇꯥꯗꯦ ꯀꯥꯡꯁꯨ ꯄꯛꯆꯤꯛꯇ ꯆꯤꯛꯏ ꯀꯥꯂꯦꯟꯁꯦ ꯌꯥꯝꯅ ꯅꯨꯡꯉꯥꯏꯕ ꯀꯩꯅꯣ ꯅꯠꯇꯦ ꯃꯇꯝ ꯅꯠꯇꯦ ꯅꯤꯡꯊꯝꯊꯥꯅ ꯍꯦꯟꯅ ꯅꯨꯡꯉꯥꯏꯕꯖꯥꯠꯅꯤ ꯀꯥꯂꯦꯟ ꯅꯨꯡꯉꯥꯏ ꯀꯂꯦꯟ ꯅꯨꯡꯉꯥꯏꯌꯦꯅ ꯍꯥꯏꯔꯒ ꯀꯂꯦꯟ ꯌꯧꯔꯛꯄꯗ ꯀꯃꯥꯏꯅ ꯇꯧꯕꯅꯣ ꯅꯣꯡꯁꯤꯒꯨꯝꯒ ꯆꯨꯔꯝꯗ꯭ꯔꯗꯤ ꯐꯒꯗꯧꯕ ꯅꯣꯡꯁꯤꯁꯨ ꯑꯃꯨꯛ ꯆꯨꯁꯤꯜꯂꯦ ꯉꯍꯥꯛ ꯑꯃꯨꯛ ꯑꯃꯨꯛ ꯅꯣꯡ ꯆꯞ ꯂꯦꯞꯈꯤꯕꯗ ꯑꯃꯨꯛ ꯁꯥꯔꯛꯀꯅꯤ ꯌꯥꯛꯇꯅ ꯁꯥꯅꯤ ꯑꯣꯝꯆꯥꯛ ꯆꯥꯛꯅꯤ ꯑꯗꯒꯤꯅꯦ ꯍꯧꯖꯤꯛꯁꯦ ꯈꯣꯡꯕꯥꯟ ꯂꯨꯄꯥꯟꯁꯨ ꯐꯖꯅ ꯂꯩꯇ꯭ꯔꯕꯅꯤꯅ ꯀꯥꯡ ꯀꯩꯀ ꯃꯌꯥꯝ ꯄꯥꯏꯕ ꯇꯧꯕꯅꯤꯅ ꯅꯨꯡꯗꯤꯟ ꯑꯣꯏꯔꯦ ꯑꯗꯨꯅ ꯑꯅꯥꯕ ꯃꯈꯜ ꯃ ꯁꯨ ꯄꯛꯅꯥꯗ ꯅꯥꯔꯤꯕꯅꯤ ꯗꯤꯍꯦ ꯈꯔ ꯁꯣꯟꯕ ꯃꯤꯗꯗꯤ ꯑꯗꯨꯝ ꯑꯅꯥꯕꯁꯦ ꯑꯃꯃꯨꯛ ꯅꯥꯅꯤ ꯑꯃꯃꯨꯛ ꯅꯥꯅꯤ ꯀꯥꯡꯅ ꯅꯥꯍꯟꯕ ꯂꯥꯏꯅꯥꯁꯤꯁꯨ ꯑꯃꯅꯤ ꯊꯥꯔꯛꯀꯦ ꯑꯅꯧ ꯑꯅꯧꯕ ꯃꯈꯜ ꯃꯈꯟ ꯃꯇꯝ ꯃꯇꯝꯒꯤ ꯑꯣꯏꯕ ꯀꯥꯡ ꯃꯌꯥꯝ ꯊꯣꯛꯏꯕꯅꯤ ꯑꯗꯨꯅ ꯈꯪꯗꯦ ꯏꯡꯈꯣꯟ ꯅꯨꯡꯖꯤꯖꯨ ꯐꯥꯖꯅ ꯊꯝꯒꯗꯧꯕꯅꯦ ꯑꯗꯣ ꯊꯝꯗꯧꯕ꯭ꯔꯦꯟ ꯊꯝꯗ꯭ꯔꯕꯅꯤꯅ ꯑꯗꯨꯝ ꯃꯤꯉꯩꯁꯨ ꯄꯤꯄ ꯄꯤꯄ ꯑꯗꯨꯝ ꯅꯥꯕ ꯑꯗꯨ ꯂꯣꯏꯔꯦꯗꯅ ꯋꯥꯏ ꯇꯧꯒꯗꯕꯅꯣ ꯈꯪꯗꯦ
ꯔꯨꯝ ꯅꯥꯡꯗꯣꯁꯨ ꯅꯨꯡꯁꯤꯠ ꯅꯨꯡꯁꯥꯖꯨ ꯁꯤꯠ ꯐꯦꯐꯥꯁ ꯆꯪꯗꯅ ꯇꯧꯌꯦ ꯀꯃꯥꯏꯅ ꯇꯧꯗꯣꯏꯅꯣ ꯒ꯭ꯌꯥꯟ ꯑꯥ ꯑꯗꯣ ꯁꯦꯡ ꯎꯝ ꯅꯍꯥ ꯀꯩ ꯍꯥꯏꯕ ꯑꯃꯨꯛ ꯅꯨꯡꯁꯤꯠ ꯑꯃꯨ ꯁꯤꯠꯅꯤ ꯁꯤꯠꯂꯤꯅꯦꯅ ꯑꯁꯥꯕ ꯅꯨꯡꯁꯤꯠ ꯑꯃꯨꯛ ꯁꯤꯠꯅꯤ ꯑꯣꯏꯅꯕ ꯁꯤꯗ ꯁꯤꯠꯇꯦ ꯏꯔꯨꯖꯅꯤ ꯏꯁꯤꯡ ꯑꯃꯨꯛ ꯆꯥꯏꯊꯔꯅꯤ ꯑꯗꯨꯖꯩ ꯉꯥꯏꯍꯛ ꯂꯩꯔ ꯁꯥꯒꯤꯅꯤ ꯁꯥꯖꯦ ꯌꯥꯗꯦꯗ ꯅꯨꯡꯁꯥꯖꯦ ꯁꯥꯃꯟꯅ ꯅꯣꯡꯖꯨ ꯏꯟꯊꯤ ꯅꯨꯡꯉꯥꯏ ꯆꯨꯗꯕꯒ ꯃꯍꯩ ꯃꯔꯣꯡꯖꯨ ꯐꯖꯅ ꯍꯧꯗ꯭ꯔꯄꯣꯠꯅꯤ
ꯍꯣꯏ ꯑꯗꯣ ꯑ ꯑꯩꯅ ꯈꯟꯕꯗ ꯁꯨꯝ ꯒꯥꯔꯤ ꯃꯆꯥꯗ ꯊꯣꯛꯑꯒ ꯑꯁꯥꯏꯕꯨꯛ ꯍꯥꯏꯐꯦꯠ ꯅꯨꯡꯁꯤꯠ ꯂꯥꯡꯕ ꯑꯣꯏꯅ ꯊꯣꯛꯑꯒ ꯅꯨꯡꯁꯤꯠ ꯃꯔꯝ ꯂꯩꯕ ꯃꯐꯝ ꯑꯃꯗ ꯐꯝꯃꯒ ꯅꯍꯥꯟ ꯎ ꯑꯦ ꯅꯤꯌꯣꯔꯒꯤ ꯁꯤꯡꯖꯨꯗꯣ ꯍꯥꯎꯕꯅꯦ ꯗꯨꯗꯣ ꯆꯥꯔꯒ ꯉꯥꯍꯛ ꯂꯩꯔꯨꯖꯤꯔꯅ ꯈꯟꯕ
ꯑ ꯑꯉꯥꯡꯖꯦ ꯅꯥꯏꯁ ꯎꯝ ꯖꯦꯑꯣ ꯗꯣꯑꯣ ꯍꯥꯎꯕꯗꯤ ꯍꯥꯎꯌꯦꯕ ꯊꯝ ꯁꯥꯒ ꯀꯥꯡꯖꯤꯗ ꯃꯣꯔꯣꯛ ꯁꯥꯔꯤ ꯁꯥꯔꯤ ꯇꯧꯕ ꯆꯥꯁꯤꯜꯂ ꯗꯥ ꯂꯩꯕꯝ ꯆꯥꯕꯝ ꯈꯪꯉꯣꯏꯃꯤ ꯗꯨꯏꯁꯔꯨ
ꯑꯗꯨꯒꯤ ꯁꯔꯨꯛ ꯍꯥꯏꯔꯤꯁꯦ
ꯅꯨꯡꯁꯤꯠ ꯅꯨꯡꯌꯥ ꯐꯪꯕ ꯆꯤꯡꯌꯥ ꯇꯝꯌꯥ ꯖꯒꯥꯗ ꯑꯣꯏ ꯆꯠꯂꯒ ꯂꯩꯔꯨꯕꯅ ꯐꯗ꯭ꯔꯥ
ꯍꯣꯏ ꯑꯗꯨꯅꯤ ꯑꯩꯖꯨ ꯑꯗꯨꯅꯦ ꯈꯜꯂꯤꯁꯦ ꯍꯧꯖꯤꯛꯁꯦ ꯅꯨꯡꯁꯥꯖꯨ ꯁꯥꯕ ꯅ ꯆꯤꯡꯆꯨꯗꯣ ꯅꯠꯇ꯭ꯔꯕꯁꯨ ꯑꯗꯨꯝ ꯑꯏꯪꯕ ꯑꯃ ꯆꯥꯔꯒ ꯌꯥꯏꯗꯅ ꯕꯔꯞ ꯆꯨꯞꯄꯖꯨ ꯌꯥꯏ ꯗꯔꯕꯨ ꯆꯥꯔꯁꯨ ꯌꯥꯏ ꯊꯕꯤꯗꯨ ꯂꯩꯔꯒ ꯆꯥꯔꯁꯨ ꯊꯥꯕꯤꯗꯤ ꯍꯧꯖꯤꯛ ꯁꯦ ꯆꯥꯕꯗ ꯅꯨꯡꯉꯥꯏ ꯑꯩꯈꯣꯏꯅꯥ ꯍꯩꯅꯧꯁꯦ ꯃꯨꯟꯕ ꯃꯇꯝ ꯑꯣꯏꯔꯕꯅꯤꯅ ꯍꯩꯅꯧ ꯑꯃꯨꯟꯕ ꯈꯔ ꯂꯩꯔꯒ ꯆꯥꯕꯗꯤ ꯀꯃꯥꯏꯅ ꯇꯧꯕ ꯍꯩꯅꯧ ꯑꯃꯨꯟꯕꯥ ꯈꯔ ꯂꯩꯔꯒ ꯅꯨꯡꯆꯤꯠ ꯃꯔꯝꯗ ꯐꯝꯃꯒ ꯊꯨꯝ ꯃꯣꯔꯣꯛ ꯈꯔ ꯄꯨꯔꯒ ꯆꯥꯔꯨꯔꯗꯤ ꯑꯗꯨꯁꯨ ꯍꯥꯎꯕꯁꯨ ꯌꯥꯏ ꯀꯃꯥꯏꯅ ꯇꯧꯁꯦ ꯍꯥꯏꯕꯅꯣ ꯑꯩꯗꯤ ꯁꯨꯝ ꯊꯣꯛꯅꯤꯡꯉꯤ ꯌꯨꯝꯗ ꯏꯃꯨꯡꯗ ꯁꯨꯝ ꯁꯨꯃꯥꯏꯅ ꯁꯨꯝ ꯐꯝꯃꯒ ꯂꯩꯁꯤꯟꯕꯁꯦ ꯏꯁꯥꯁꯨ ꯁꯣꯛꯆꯤꯜꯂꯛꯄ ꯑꯗꯨꯗꯨꯅ ꯏꯁꯥꯁꯨ ꯇꯦꯛꯈꯠꯅꯕ ꯏꯁꯥꯁꯨ ꯐꯅꯕ ꯈꯣꯡꯅ ꯑꯣꯏꯔꯁꯨ ꯍꯥꯏꯐꯦꯠ ꯊꯣꯛꯑꯒ ꯆꯤꯡꯌꯥ ꯇꯝꯌꯥ ꯁꯨꯝ ꯅꯨꯡꯁꯤꯠ ꯂꯥꯛꯍꯟꯕ ꯃꯐꯝꯒꯨꯝꯕ ꯄꯨꯈ꯭ꯔꯤ ꯃ ꯅꯨꯡꯁꯤꯠ ꯁꯤꯠꯄ ꯏꯪꯒꯗꯧꯕ ꯖꯒꯥ ꯈꯔ ꯌꯦꯡꯉꯒ ꯐꯝꯃꯒ ꯂꯩꯌꯨꯕꯅꯥ ꯐꯠꯇ꯭ꯔꯣ
ꯑꯃꯨꯟꯕꯗꯨꯁꯨ ꯁꯥꯏꯁꯤꯗ ꯄꯥꯟꯗꯦ ꯍꯥꯏ ꯖꯒꯥꯁꯤꯗ ꯄꯥꯟꯕ ꯑꯣꯏꯔꯗꯤ ꯐꯕ ꯑꯥ ꯀꯩꯊꯦꯜꯗꯣ ꯑꯃꯨꯛ ꯀꯥꯔꯒ ꯂꯩꯕꯗꯨꯁꯨ ꯃꯃꯟ ꯌꯥꯝꯅ ꯇꯥꯡꯏ ꯄꯩꯁꯥ ꯅꯨꯡꯁꯥ ꯐꯅ ꯄꯥꯏꯕꯁꯨ ꯑꯣꯏꯗꯦ ꯑꯗꯨꯏꯁꯨ ꯑꯅꯛꯄ ꯗ ꯍꯧꯕ ꯍꯩꯈꯥ ꯑꯃ ꯇꯝꯅꯤ ꯄꯊꯥ ꯍꯧꯕ ꯍꯥꯏꯐꯦꯠ ꯊꯤꯔꯨꯔꯒ ꯅꯠꯇ꯭ꯔꯒ ꯃꯤꯁꯦ ꯑꯅꯛꯄꯗ ꯍꯩꯅꯧꯁꯨ ꯀꯟꯅ ꯃꯨꯅꯗ꯭ꯔꯤꯕꯅꯤꯅ ꯑꯁꯪꯕꯗ ꯑꯣꯏ ꯃꯤ ꯆꯥꯕ ꯅꯨꯡꯉꯥꯏ ꯑꯗꯨꯏ ꯁꯔꯨꯛ ꯈꯥꯒꯨꯝꯕ ꯑꯣꯏꯅ ꯊꯤꯔꯒ ꯆꯥꯁꯤꯔꯣ ꯒꯤ ꯃꯣꯔꯣꯛ ꯐꯖꯅ ꯇꯧꯔꯒ ꯑꯗꯨꯒꯤ ꯃꯣꯔꯣꯛꯁ ꯍꯥꯎꯗꯤ ꯍꯥꯗꯣ ꯁꯥꯒꯠꯄ ꯍꯥꯏꯕꯗꯨ ꯑꯣꯏꯔꯣꯏ
ꯍꯣꯏ ꯌꯥꯏꯌꯦ ꯍꯩꯈꯥ ꯆꯥꯕꯗꯣ ꯑꯗꯣ ꯍꯩꯈꯥꯁꯦ ꯑꯩꯅ ꯈꯟꯕꯗ ꯍꯟꯗꯛꯁꯦ ꯍꯩꯈꯥ ꯆꯥꯕꯗꯒꯤ ꯃꯤꯖꯨ ꯄꯤꯠꯄ ꯄꯤꯠꯄꯥ ꯅꯥꯕꯥ ꯌꯥꯝ ꯂꯩ ꯌꯥꯎꯌꯦ ꯑꯗꯨꯅ ꯄꯩꯈꯥꯁꯦ ꯈꯔ ꯀꯤꯕ ꯑꯩꯅ ꯍꯟꯗꯛ ꯑꯩꯈꯣꯏꯒꯤꯅꯦ ꯑꯉꯥꯡ ꯑꯃ ꯂꯩꯌꯦ ꯃꯥꯗꯣ ꯍꯩꯈꯥ ꯆꯕꯁꯤꯗ ꯃꯃꯥꯅꯗꯤ ꯌꯥꯝ ꯆꯥꯒꯅꯨ ꯏꯕꯨꯡꯉꯣꯅ ꯍꯥꯏꯖꯕ ꯃꯥꯅ ꯄꯤꯛꯏꯕꯅꯤꯅ ꯂꯝ ꯍꯦꯟꯕꯅꯤꯅ ꯑꯗꯨꯝ ꯃꯃꯥꯅ ꯍꯥꯏꯕ ꯏꯟ ꯗꯦꯗꯅ ꯑꯉꯥꯡ ꯃꯆꯥ ꯍꯥꯏꯁꯦ ꯑꯗꯨꯅ ꯃꯥꯅ ꯍꯥꯏ ꯗꯣ ꯃꯃꯥꯅ ꯆꯥꯅꯣꯅ ꯍꯥꯏꯔ ꯃꯥꯅ ꯍꯣꯏ ꯏꯃꯥ ꯆꯥꯔꯣꯏꯅ ꯍꯥꯏꯖꯟꯅꯔꯒ ꯊꯣꯛꯑꯒ ꯍꯩꯈꯥꯗꯣ ꯊꯪꯅꯕ ꯌꯨꯝꯗꯒꯤ ꯍꯦꯛꯑꯒ ꯆꯥꯏꯑꯅ ꯍꯩꯈꯥꯗꯨꯕꯨ ꯑꯃ ꯑꯅꯤ ꯆꯥꯔꯒꯁꯨ ꯇꯣꯛ ꯇꯕ ꯇꯔꯦꯠ ꯅꯤꯄꯥꯥꯟꯃꯨꯛ ꯆꯥꯁꯤꯜꯂꯦꯌꯦ ꯄꯤꯛꯏꯕ ꯑꯉꯥꯡꯗꯨꯅ ꯃꯣꯔꯣꯛꯇꯨꯖꯨ ꯁꯥꯅ ꯅꯝꯃꯒ ꯆꯥꯔꯕ ꯖꯥꯠꯅꯦ ꯑꯗꯨꯗꯨꯅ ꯍꯟꯗꯛꯇꯣ ꯃꯈꯣꯡ ꯍꯥꯝꯊꯩꯒ ꯂꯥꯏꯍꯧ ꯇꯧꯋꯦꯒ ꯃꯌꯥꯝꯅ ꯇꯧꯔꯤꯕꯅꯤ ꯑꯅꯥ ꯂꯥꯏꯌꯦꯡ ꯁꯪꯗ ꯄꯨꯈꯠꯄꯗ ꯑꯈꯪ ꯑꯍꯩꯁꯤꯡꯅ ꯃꯥꯗꯣ ꯌꯥꯝꯅ ꯀꯟꯅ ꯅꯥꯕꯅꯤꯅ ꯍꯤꯗꯥꯛ ꯂꯥꯡꯊꯛꯁꯦ ꯑꯀꯟ ꯑꯀꯟꯕ ꯊꯥꯗ ꯌꯥꯔꯣꯏ ꯀꯥꯏꯅ ꯊꯥꯈꯤꯕꯅꯤ ꯑꯗ ꯑꯗꯨꯅ ꯑꯩꯈꯣꯏꯁꯨ ꯗꯤꯍꯦꯖꯦ ꯐꯗ ꯅ ꯇꯕꯅꯤꯅ ꯈꯔ ꯈꯤꯇꯪ ꯆꯥꯁꯤꯟꯕꯗ ꯍꯦꯛꯇ ꯅꯥꯗꯣꯏꯒꯤꯅꯤꯗꯣ ꯑꯗꯨꯅ ꯑꯩꯅ ꯍꯩꯈꯥꯗꯨ ꯌꯥꯟꯇꯦꯛ ꯄꯤꯕ ꯍꯩꯅꯧꯒꯨꯝꯕꯗꯤ ꯈꯔ ꯐꯩꯗꯅ ꯍꯩꯈꯥ ꯃꯈꯩꯗꯤ ꯂꯥꯏꯍꯧ ꯇꯧꯕ ꯈꯣꯡ ꯍꯥꯝꯗꯕ ꯌꯥꯝ ꯇꯧꯒꯜꯂꯤꯗꯅ ꯑꯗꯨꯒꯤ ꯁꯨꯝ ꯈꯟꯕꯅꯤꯗ ꯌꯥꯏꯌꯦ ꯍꯩꯈꯥꯗꯣ ꯆꯥꯔꯁꯨ ꯑ ꯅꯣꯏꯒꯤ ꯏꯪꯈꯣꯜꯗꯕꯨ ꯀꯔꯤ ꯀꯔꯤ ꯍꯩ ꯄꯥꯟꯒꯦ ꯑꯩꯈꯣꯏꯒꯤꯗꯤ ꯍꯩꯅꯧ ꯈꯔꯕꯨꯗꯤ ꯄꯥꯟꯕꯅꯤ ꯑꯉꯥꯡ ꯈꯔꯅ ꯍꯦꯛꯑꯒ ꯑꯗꯨꯝ ꯆꯥꯕꯗ ꯂꯣꯏꯈ꯭ꯔꯦ ꯂꯩꯀꯥꯏꯒꯤ ꯑꯉꯥꯡꯁꯤꯗꯨꯖꯨ ꯁꯥꯕꯅꯤꯅ ꯍꯩꯁꯦ ꯑꯃꯃꯨꯛ ꯆ ꯑꯃꯃꯨꯛ ꯆ ꯃꯪ ꯆꯥꯗ ꯆꯥꯅꯕꯅꯤꯅ ꯑꯗꯨꯝ ꯍꯦꯛꯑꯒ ꯆꯥꯕꯗꯣ ꯑꯩꯈꯣꯏꯁꯨ ꯀꯩꯝ ꯍꯥꯏꯕ ꯉꯝꯗꯦ ꯑꯗꯨꯅ ꯑꯗꯨꯝ ꯍꯦꯛ ꯍꯜꯂꯒ ꯆꯥꯍꯜꯂꯦ ꯑꯗꯨꯅ ꯑꯝꯇ ꯄꯥꯟꯗ꯭ꯔꯦ ꯅꯣꯏꯒꯤꯗꯗꯤ ꯀꯩ ꯀꯩ ꯄꯥꯟꯒꯦ
ꯍꯩꯈꯥ ꯄꯥꯟꯕꯨꯗꯤ ꯄꯥꯟꯕꯅꯤ ꯍꯩꯈꯥꯗꯣ ꯑꯗꯣ ꯀꯟꯅ ꯃꯨꯟꯕ ꯑꯣꯏꯗ꯭ꯔꯤꯕꯗꯤ ꯈꯥꯔꯤ ꯈꯥꯔꯤ ꯆꯠꯂꯦ ꯍꯥꯎꯁꯨ ꯍꯥꯎꯇꯦ ꯑꯅꯛꯄꯗ ꯄꯥꯜꯂꯤꯅꯤꯅ ꯇꯧꯔꯤꯕ ꯍꯩꯅꯧꯁꯤꯡꯗꯨ ꯁꯪꯂꯤ ꯁꯪꯂꯤ ꯁꯪꯕꯗꯗꯤ ꯁꯤꯟꯕꯅꯤꯅ ꯆꯥꯐꯝ ꯂꯥꯛꯐꯝ ꯈꯪꯡꯅꯠꯇꯦ ꯑꯃꯨꯟꯕ ꯆꯥꯔꯀꯥꯟꯗ ꯍꯥꯎꯕ ꯋꯥꯅꯤ ꯑꯃꯨꯟꯕ ꯆꯥꯒꯦ ꯍꯥꯏꯔꯁꯨ ꯁꯣꯝ ꯑꯩꯈꯣꯏꯒꯤ ꯄꯨꯈ꯭ꯔꯤ ꯂꯣꯝꯗ ꯍꯧꯕ ꯑꯃꯨꯟꯕꯗꯨꯁꯨ ꯇꯤꯟ ꯂꯣꯏꯅ ꯆꯥꯕꯅꯤ ꯑꯗꯨꯅ ꯆꯥꯐꯝ ꯂꯥꯛ- ꯐꯝ ꯈꯪꯉꯣꯏ ꯃꯟ ꯊꯣꯛ
ꯈꯪꯗ꯭ꯔꯦ ꯍꯩꯖꯦ ꯃꯈꯟ ꯃꯈꯟꯗꯤ ꯄꯥꯟꯕꯅꯦ ꯑꯗꯣ ꯍꯦꯖꯤꯛꯁꯦ ꯍꯩꯖ ꯑꯌꯥꯝꯕꯥ ꯑꯃ ꯇꯥ ꯎꯕꯥ ꯈꯔ ꯍꯦꯛꯑꯒ ꯆꯥꯗꯧꯕ ꯃꯉꯥꯏꯔꯦ ꯍꯧꯖꯤꯛꯁꯦ ꯍꯩꯁꯤ ꯑꯃ ꯄꯥꯜꯂꯦꯅ ꯍꯥꯏꯅꯤ ꯑꯃꯅ ꯑꯃ ꯆꯥꯈꯤꯅꯤ ꯑꯃ ꯄꯥꯜꯂꯤ ꯑꯃꯅ ꯑꯃꯨꯛ ꯆꯥꯈꯤꯅꯤ ꯑꯗꯨꯅ ꯍꯩꯁꯤꯁꯨ ꯒꯌꯥꯟ ꯃꯦꯟ ꯇꯥꯗꯦ ꯈꯔ ꯍꯦꯛꯑꯒ ꯊꯝꯖꯤꯟꯕ ꯑꯗꯩ ꯍꯥꯏꯔꯨꯗꯧꯗꯨꯁꯨ ꯑꯃꯨꯛ ꯍꯦꯛꯈꯤꯕ ꯃꯇꯝꯗ ꯄꯥꯝꯕꯤꯗꯒꯤ ꯍꯦꯛ ꯍꯦꯛꯈꯤꯕꯗ ꯑꯗꯨꯝ ꯄꯠꯂꯛꯄꯅ ꯍꯦꯛꯇ ꯍꯥꯜꯂꯛꯏ ꯆꯥꯕ ꯍꯦꯛꯇ ꯅꯪ ꯍꯧꯗꯦ ꯄꯥꯟꯁꯅꯣꯅ ꯊꯝꯕꯗꯨꯁꯨ ꯑꯉꯥꯡ ꯃꯈꯨꯠ ꯌꯥꯎꯕꯁꯤꯡꯁꯤꯅ ꯄꯪꯍꯩꯛꯇ ꯍꯦꯛꯑꯒ ꯄꯪꯆꯥꯗ ꯆꯥꯅꯩ ꯑꯗꯨꯗꯨꯅ ꯒ꯭ꯌꯥꯟ ꯇꯥꯗꯦ ꯍꯧꯖꯤꯛꯁꯦ ꯑꯗꯣ ꯑꯩꯈꯣꯏꯗꯒꯤ ꯍꯩꯅꯧ ꯑꯃ ꯑꯅꯤꯕꯨꯗꯤ ꯗꯤ ꯄꯥꯜꯂꯝꯕ ꯌꯥꯏ ꯑꯗꯨꯒ ꯆꯝꯄ꯭ꯔꯥ ꯑꯃ ꯇꯧꯕ ꯃꯉꯥꯏꯔꯦ ꯅꯣꯏꯗꯒꯤ ꯍꯩꯈꯥ ꯄꯥꯜꯂꯤꯅ ꯍꯥꯏꯕꯗꯣ ꯁꯪꯉꯖꯨ ꯁꯪꯅ ꯑꯃ ꯑꯅꯤ ꯄꯨꯔꯛꯑꯣ ꯑꯩꯗꯣ ꯊꯨꯝ ꯃꯣꯛꯁꯨ ꯄꯨꯊꯣꯔꯛꯅꯕ ꯇꯧꯔꯒꯦ ꯑꯗꯨꯗꯨꯒ ꯑꯩꯈꯣꯏꯒꯤ ꯂꯩꯀꯥꯏ ꯊꯪꯅꯕꯒꯤꯗ ꯄꯨꯈ꯭ꯔꯤ ꯑꯆꯧꯕ ꯑꯃ ꯂꯩꯕꯗꯣ ꯅꯨꯡꯁꯤꯠ ꯌꯥꯝꯅꯅꯨꯡ ꯁꯤꯠꯄꯗꯣ ꯑꯗꯨꯗ ꯑꯃꯛ ꯉꯍꯥꯛ ꯆꯥꯔꯒ ꯅꯨꯃꯤꯗꯥꯡ ꯋꯥꯏꯔꯝ ꯇꯥꯕ ꯉꯥꯏꯔꯒ ꯇꯞꯅ ꯏꯪꯅ ꯆꯤꯛꯅ ꯍꯜꯂꯛꯄ ꯍꯥꯏꯕꯗꯨꯅꯤ ꯈꯪꯗꯦ ꯍꯥꯏꯐꯦꯠ ꯌꯦꯡꯉꯁꯤ ꯅꯪꯗꯣ ꯀꯃꯥꯏꯅ ꯇꯧꯗꯣꯏꯅꯣ ꯍꯧꯖꯤꯛ ꯊꯣꯛꯂꯛꯄ ꯌꯥꯒꯗꯣꯏꯔꯣ ꯍꯥꯏꯐꯦꯠ ꯃꯑꯣꯡ ꯌꯦꯡꯉꯨꯅꯦ
ꯍꯣꯏ ꯍꯣꯏ ꯌꯦꯡꯉꯁꯤ ꯌꯦꯡꯉꯁꯤ ꯊꯣꯛꯂꯛꯑꯒꯦ ꯊꯣꯛꯂꯛꯑꯒꯦ ꯑꯗꯨꯗꯤ ꯑꯩꯁꯨ ꯂꯩꯔꯝꯃꯣ ꯂꯩꯔꯝꯃꯣ
ꯍꯣꯏ ꯊꯣꯛꯂꯛ
ꯑ ꯆꯤꯅꯤ ꯈꯔ
ꯍꯣꯏ ꯍꯨꯏ ꯊꯝꯃꯦ ꯊꯝꯃꯦ꯫